ꯑ
ꯀꯣ ꯃꯥꯛ ꯃꯥꯛꯇ ꯌꯥꯗꯕ ꯀꯣ ꯍ
ꯍꯥꯥ
ꯅꯦꯠꯋꯔꯛ ꯌꯥꯗꯕ ꯉꯍꯥꯛ ꯃꯔꯥꯛ ꯃꯔꯥꯛꯛꯇ ꯀꯣꯜ ꯏꯟꯄ꯭ꯔꯣꯒꯦꯁ ꯊꯣꯛꯂꯛꯄ ꯌꯥꯗꯕꯀꯣ ꯐꯣꯟ ꯇꯥꯗꯕ
ꯀꯔꯤꯇꯥ ꯑꯣꯕ꯭ꯔꯣ ꯅꯪꯒꯤ ꯦꯒ꯭ꯔꯥꯎꯗ
ꯎꯝ ꯐꯖꯣꯟ ꯀꯩꯁꯨ ꯀꯥꯏ ꯇꯥꯎꯒꯅꯤ
ꯍ
ꯂꯣꯏꯔꯦ ꯑꯩꯅ ꯊꯨꯕ ꯊꯥꯝꯕꯒꯤ
ꯑꯣ
ꯍꯣꯏ ꯇꯥꯡꯈ꯭ꯔꯦ
ꯁꯛꯑꯦ ꯍꯥꯏꯌꯦ
ꯍꯥꯥ
ꯃꯤꯗꯤ ꯏꯁꯥꯁꯨ ꯁꯛꯑꯦ ꯍꯦꯛꯑ
ꯀꯅꯥ꫰ꯍꯥꯏꯕ꯭ꯔꯣ
ꯒ꯭ꯔꯨꯨꯞꯗ ꯏꯔꯝꯕꯗ ꯎꯕ
ꯑꯣ ꯏꯁꯥꯁꯨ ꯇꯥꯛꯑꯦ ꯍꯥꯏ ꯀꯔꯤꯒꯤ ꯂꯣꯟꯗ ꯀꯔꯤ ꯀꯩ ꯂꯣꯟꯗ ꯁꯛꯑꯦ ꯍꯥꯏꯕ꯭ꯔꯥ
ꯃꯩꯇꯥꯏ ꯑꯣꯏꯔꯝꯒꯅꯤ ꯑꯗꯨꯗꯤ ꯑꯗꯨ ꯆꯨꯝꯕ
ꯀꯂ ꯃꯊꯏ ꯃ
ꯍ ꯍꯥꯏ ꯐꯟꯁꯥꯡ ꯈꯣꯡꯕ꯭ꯔꯣ
ꯉꯔꯥꯡ ꯅꯨꯡꯗꯥꯡ ꯃꯤ ꯌꯥꯝ ꯂꯩ ꯑꯗꯨꯗꯣ ꯑꯃꯨꯛ ꯆꯥꯔꯅꯤ ꯑꯊꯥꯕꯗꯣ ꯕ꯭ꯔꯤꯟꯖꯜ ꯑꯈꯥꯕꯗꯣ
ꯑ ꯑꯏꯁꯅꯦ ꯑꯗꯨ ꯊꯣꯡꯒꯦ ꯉꯔꯥꯡꯒꯤ ꯇꯦꯚ ꯑꯥꯁꯦ ꯇꯥꯎꯑꯣꯅꯦꯕ ꯑꯗꯣ ꯄ ꯋꯥ ꯄꯨꯝꯝꯕꯒꯤ ꯎꯄꯥꯏ ꯂꯩꯇ꯭ꯔꯦ ꯑ ꯉꯔꯥꯡꯗꯣ ꯑꯂꯨꯒ ꯀꯣꯕꯤ ꯌꯥꯔꯒ ꯈꯣꯡꯒꯅꯦꯕ
ꯃꯗꯤ ꯂꯥꯏꯅꯁꯄꯣꯔ ꯂꯅꯦ
ꯏꯁꯤꯡꯗ ꯊꯥꯝꯃꯨꯔꯒ ꯑꯩꯗꯣ ꯄꯨꯝꯊꯅꯤꯡꯉꯩ ꯏꯁꯤꯡꯗꯤ ꯊꯥꯝꯕꯅꯦꯕ ꯑꯗꯨꯐꯥꯎ ꯄꯣꯝꯕ
ꯏ ꯉꯔꯥꯎꯕꯣ ꯌꯦꯡꯕ꯭ꯔꯥ
ꯌꯦꯗꯤ ꯌꯦꯗꯣ
ꯑꯦ ꯉꯔꯥꯡꯒꯤꯗꯣ ꯌꯦꯡꯕꯗ ꯅꯨꯡꯉꯥꯏꯇꯦ ꯌꯥꯝ ꯄꯥꯡꯉꯦ ꯑꯣꯄꯣꯅꯦꯟ ꯇꯝꯗꯣ ꯑꯗꯨꯒꯤ ꯒꯣ ꯀꯌꯥ ꯆꯥꯕ꯭ꯔꯥ ꯅꯣꯏꯗꯣ ꯃꯣꯏꯔ
ꯈꯪꯗꯦ ꯃꯉꯥ ꯑꯣꯏꯔꯝꯃꯅꯤ
ꯍꯥꯥ
ꯃꯉꯥ ꯑꯣꯏꯔꯝꯒꯅꯤ ꯎꯝ ꯑꯍꯨꯝ ꯁꯨꯕꯗ ꯑꯩꯗꯣ ꯇꯣꯛꯑꯕꯅꯦꯕ
ꯑꯅꯤ ꯁꯨꯔꯀꯥꯟꯗ ꯑꯩꯈꯣꯏꯗꯤ ꯇꯣꯛꯈ꯭ꯔꯦ ꯍꯒ
ꯍꯠ
ꯎꯝ ꯌꯥꯝ ꯄꯥꯡꯉꯤꯁꯤꯗꯤ ꯃꯦꯁꯤꯗꯤ ꯇꯔꯥꯒꯨꯝꯕ ꯒꯣꯜꯗꯣ ꯌꯥꯎꯈ꯭ꯔꯕꯅꯤ ꯁꯤ ꯑꯣꯏꯔꯗꯤ
ꯑꯗꯨꯅꯦ
ꯑꯣ
ꯉꯁꯤ ꯋꯦꯟꯁꯗꯦ ꯀꯣ ꯋꯦꯟꯁꯗꯦ ꯊꯔꯁꯗꯦ ꯀ ꯁꯦꯇꯔꯗꯦꯗꯗꯤ ꯅꯨꯡꯉꯥꯏꯒꯅꯤ ꯌꯦꯡꯕ
ꯇꯔꯗꯦ ꯐ꯭ꯔꯥꯟꯁꯁꯦ ꯀꯔꯝ ꯀꯥꯟꯗ ꯁꯥꯟꯅꯗꯣꯏꯅꯣ
ꯁꯠꯇꯔꯦꯗ ꯁꯅꯥꯗꯅꯦ ꯑ ꯑ ꯊꯒ ꯅꯣꯠꯋꯦꯒ ꯀꯣ
ꯑꯣ ꯅꯣꯔꯋꯦ
ꯍꯣꯏ
ꯑꯁ ꯌꯥꯝ ꯅꯨꯡꯉꯥꯏꯔꯅꯦ ꯌꯦꯡꯕ
ꯑꯗ ꯅꯪꯗꯤ ꯀꯅꯥꯕꯨ ꯁꯞꯄꯣꯔꯠ ꯇꯒꯅꯤ
ꯑꯩꯗꯤ ꯐ꯭ꯔꯥꯟꯁꯅꯦ ꯐꯥꯏꯅꯦꯜ ꯑꯔꯖꯦꯟꯇꯤꯅꯥ ꯑꯔꯖꯦꯟ ꯇꯤꯟꯅꯥ ꯌꯥꯎꯔꯁꯨ ꯐ꯭ꯔꯥꯟꯁ ꯌꯥꯎꯔꯗꯤꯀꯣ ꯑꯩꯗꯤ ꯐꯥ꯭ꯔꯟꯁꯇ ꯆꯠꯀꯅꯤ
ꯑꯩꯗꯤ ꯅꯣꯔꯠ ꯋꯦ ꯄꯥꯝꯕ
ꯑꯥ
ꯐ꯭ꯔꯥꯟꯁ ꯌꯥꯎꯔꯦꯗꯨ ꯐꯖꯕ ꯉꯥꯛꯇꯅꯦ ꯃꯣꯏ
ꯑꯣ ꯅꯣꯏꯒꯤ ꯁꯥꯛꯂꯣ ꯍꯥꯏꯕꯗꯣ ꯁꯥꯛ ꯍꯥꯏꯕ꯭ꯔꯥ ꯅꯣꯏ ꯒꯤ ꯃꯣꯏꯒꯤ ꯁꯅꯥꯕꯗꯨꯔꯥ
ꯁꯥꯛ ꯅꯠꯇꯦ ꯁꯥꯛ ꯅꯠꯇꯦ ꯁꯥꯅꯥꯕꯗꯨꯅꯦ ꯁꯔ ꯌꯦꯡꯗꯦ ꯑꯩ ꯁꯋꯥꯏ ꯌꯦꯡꯗꯦ
ꯑꯔꯥꯡꯕ ꯑ ꯔꯨꯅꯦꯜꯗꯣ ꯒꯣꯜ ꯀꯌꯥ ꯆꯥꯟꯕ꯭ꯔꯥ
ꯈꯪꯗꯦ ꯑꯗꯨꯗꯤ ꯑꯅꯤꯗꯤ ꯑꯣꯏꯔꯝꯅꯤ ꯑꯍꯨꯝ ꯑꯅꯤ ꯑꯣꯏꯔꯝꯒꯅꯤ
ꯑꯍꯨꯝꯗꯤ ꯍꯦꯛꯇ꯭ꯔꯤ ꯑꯣꯏꯈ꯭ꯔꯦ ꯅꯥ
ꯎꯝ
ꯉꯔꯥꯡ ꯐꯨꯡ ꯀꯣꯜ ꯇꯧꯔꯛꯑꯦ ꯑꯦ ꯑꯩꯅ ꯀꯣꯜ ꯇꯧꯕꯅꯦ ꯎꯝ ꯌꯥꯔꯦ ꯌꯥꯗ꯭ꯔꯦ ꯍꯧꯖꯤꯛꯐꯥꯎ ꯌꯥꯔꯗꯤ ꯍꯌꯦꯡ ꯇꯧꯁꯤ ꯍꯥꯏꯕꯅꯤ
ꯑꯣ
ꯅꯨꯄꯥ ꯋꯥꯔꯤ ꯈꯛꯇ ꯍꯩꯌꯦ ꯃꯥꯗꯣ ꯅꯨꯄꯥ ꯌꯥꯝ ꯂꯥꯛꯄꯒꯤ ꯀꯣ ꯉꯔꯥꯡꯁꯨ ꯑꯁ ꯍꯩꯅꯤꯡ ꯃꯔꯨ ꯑꯩꯅ ꯇꯜꯂꯦ ꯍꯥꯏꯕꯗꯣ ꯇꯣꯛꯈꯔꯕꯅꯤ
ꯍꯧꯖꯤꯛꯀꯥꯟꯗꯤ ꯃꯥꯗꯤ ꯅꯨꯄꯤ ꯐꯖꯅ ꯀꯣꯏꯕꯅꯤꯅ
ꯅꯨꯄꯤ ꯐꯥꯈ꯭ꯔꯦ ꯃꯤꯗꯤ
ꯅꯨꯄꯤ ꯑꯣꯏꯈ꯭ꯔꯦ
ꯑꯗꯣ ꯃꯥ ꯅꯨꯄꯥꯗꯤ ꯂꯩꯕ꯭ꯔꯣ
ꯂꯩꯇꯦꯗ ꯂꯥꯛꯄ ꯅꯨꯄꯥ ꯂꯥꯛꯄꯁꯤꯡꯁꯨꯀꯣ ꯉꯧꯁꯤꯟꯅꯕ ꯅꯨꯄꯥ ꯈꯥꯛꯛꯇ ꯂꯥꯛꯄꯒꯤ ꯑꯩꯈꯣꯏꯁꯨ ꯍꯥꯏꯕꯅꯤ ꯑꯩꯉꯣꯟꯗ ꯂꯥꯛꯄ ꯅꯨꯄꯥꯁꯤꯡꯁꯨ ꯑꯗꯨ ꯈꯛꯇ ꯁꯨꯃꯥꯏꯅ ꯍꯥꯏꯕꯒꯤ ꯃꯥꯁꯨ ꯍꯣꯏ ꯑ ꯑ ꯎꯝ ꯁ ꯊ ꯔꯣꯁꯤꯅꯄ ꯅꯨ ꯅꯨꯄꯥꯁꯤꯡ ꯈꯛꯇ ꯂꯥꯛꯑꯦꯗ ꯃꯥꯁꯨ ꯍꯥꯏꯌꯦꯀꯣ
ꯎꯝ
ꯑꯗꯦ
ꯑ
ꯒꯟ ꯇꯥꯕ ꯅꯨꯄꯥꯗꯤ ꯂꯥꯛꯇꯦ ꯃꯉꯣꯟꯗꯁꯨ
ꯍꯥ
ꯃꯤ ꯐꯥꯕ ꯆꯞ ꯆꯥꯔꯕ ꯂꯥꯛꯑꯗꯤꯀꯣ
ꯍꯣꯏ
ꯑꯁꯦ ꯍꯣꯏ ꯌꯥꯔꯦ ꯍꯥꯏ ꯍꯥꯏꯒꯅꯤ ꯃꯥꯅꯤ ꯐꯤ ꯄꯝꯗꯣ ꯅꯨ ꯄꯥ ꯌꯥꯝ ꯂꯩꯅꯤꯡꯕꯗꯤ ꯑꯩ ꯈꯪꯉꯦ ꯃꯥꯗꯣ
ꯍꯣꯏꯅꯦ ꯃꯥꯒꯤ ꯆꯥꯖꯇꯨꯒ ꯌꯥꯝ ꯀꯔꯤ ꯍꯥꯏꯁꯤꯔꯥ ꯌꯥꯝ ꯂꯩꯅꯤꯡꯕ
ꯑꯥ ꯌꯥꯝ ꯂꯩꯅꯤꯡꯅꯦ ꯈꯪꯉꯦ ꯃꯥꯅ ꯋꯥ ꯉꯥꯡꯕꯗ ꯑꯩ ꯈꯪꯉꯤ ꯍꯥ ꯍꯣꯏ ꯃꯇꯥꯅꯦ ꯑꯩꯈꯣꯏꯁꯦ ꯆꯍꯤ ꯀꯨꯟ ꯃꯔꯤ ꯀꯨꯟ ꯃꯔꯤ ꯌꯥꯎꯈꯔꯦ
ꯍꯥꯥ
ꯍꯂꯥꯏꯔꯦꯗꯤ ꯊꯦꯡꯒꯅꯤꯕ
ꯍꯣꯏ ꯇ꯭ꯋꯦꯟꯇꯤ ꯐꯥꯏꯚ ꯀ꯭ꯔꯗꯤꯀꯣ ꯑꯣꯟ ꯃ ꯁꯤꯡꯉ ꯑꯣꯏꯔꯁꯦ ꯑꯁ
ꯆꯣꯄꯁꯤ ꯀ
ꯍꯥꯥ
ꯑꯇꯣꯞꯄ ꯁꯤꯇꯤꯗ ꯂꯩꯔꯗꯤ ꯑꯩꯈꯣꯏꯕꯨ ꯃꯨꯂꯤ ꯇꯧꯒꯅꯦꯕ
ꯍꯣꯏꯅꯦ
ꯍꯣꯏ ꯑꯗꯨꯗꯤ ꯑꯗꯨꯃꯥꯏꯅ ꯇꯧꯋꯦ
ꯐꯖꯥꯕꯅ ꯂꯥꯛꯑꯗꯤ ꯑꯗꯨꯝ ꯔꯦꯞ ꯇꯥꯎꯕ
ꯑꯩꯒꯤꯗꯤ ꯀꯥꯏꯁꯨ ꯀꯥꯏꯗꯦ
ꯑꯣ ꯁꯦꯝ ꯌꯥꯝ ꯂꯥꯏꯌꯦ꯫
ꯑꯣꯏꯒꯤ ꯌꯨꯝꯗ ꯂꯣꯏꯔꯦꯍꯦ ꯊꯦꯟꯗꯣ ꯀꯥꯏ ꯍꯥꯏꯕ꯭ꯔ
ꯈꯥꯡꯗꯦ
ꯀꯪ ꯀꯪ ꯅ ꯀꯪ ꯀꯥꯡꯁꯨ ꯌꯥꯝ ꯂꯥꯛꯌꯦ ꯗꯣ ꯐꯦꯟ ꯊꯥꯗꯔꯗꯤ ꯑꯁ ꯂꯣꯏꯔꯅꯤ꯫
ꯅꯣꯏꯗꯣ ꯒ꯭ꯔꯥꯎꯟ ꯒ꯭ꯔꯥꯎꯟ ꯐ꯭ꯂꯣꯔꯗ ꯂꯩꯕꯒꯤꯅꯦ꯫
ꯎꯝ ꯅꯂꯁꯨ
ꯃꯆꯥꯥ ꯅꯥꯂꯥ
ꯑꯩꯈꯣꯏꯗꯣ ꯔꯥꯡꯗꯣ ꯄꯣꯟꯒꯥꯁꯅ ꯀꯥꯟꯗ ꯃꯤꯇꯥꯏ ꯂꯣꯟ ꯉꯥꯡꯁꯦ ꯂꯥꯏꯔꯤꯛꯀꯤ꯫ ꯍꯩꯕꯅꯦ ꯃꯥꯗꯤ ꯌꯥꯝ ꯍꯩꯈ꯭ꯔꯦ
ꯍꯣꯏ
ꯑ ꯃꯩꯇꯩ ꯂꯣꯟꯁꯤꯡꯒꯤ ꯅꯨꯡꯇꯤꯒꯤ ꯃꯥꯗꯤ ꯁꯅꯥꯕꯅꯤꯅ ꯋꯥꯔꯤ ꯁꯅꯥꯕꯅꯤꯅ
ꯃꯣꯏꯒꯤ ꯊꯕꯥꯛ ꯇꯎꯕ ꯃꯐꯝꯗꯨ ꯀꯩ ꯗꯥ ꯂꯥꯛ ꯑꯒꯦ ꯍꯥꯏꯅꯣ ꯫ ꯀꯔꯤ
ꯔꯔꯤꯝꯁ ꯔꯣꯠꯇꯅꯦ ꯍꯥꯏꯌꯦ꯫
ꯑꯣ
ꯁꯂꯨꯟ ꯁꯂꯨꯟ ꯑꯣꯏꯕꯀꯣ ꯎ ꯃꯥꯒꯤ ꯊꯕꯥꯜꯗꯤ ꯈꯪꯕ꯭ꯔꯥ
ꯆꯅ ꯃ
ꯁꯤ ꯖꯨꯟ ꯁꯤ ꯑꯁꯤꯒꯤ ꯊꯥ ꯂꯣꯏꯔꯗꯤꯀꯣ ꯑꯥ ꯑꯇꯣꯞꯄ ꯊꯕꯛ ꯇꯧꯈ꯭ꯔꯅꯤ ꯍꯥꯏ ꯗꯦꯠ ꯐꯣꯔ ꯐꯥꯏꯚ ꯆꯞ ꯃꯥꯅꯦ ꯑꯅꯥ ꯖꯔꯗ ꯀꯣ ꯇꯥꯎꯔꯅꯤ ꯍꯥꯏ ꯏꯃꯥꯗꯣ
ꯑ ꯈꯔ ꯆꯥꯎꯕꯗ ꯃꯥꯥꯟꯂꯦꯀꯣ ꯑꯗꯨꯗꯤ
ꯎꯝ ꯁꯦꯂꯔꯤꯁꯨ ꯈꯔ ꯋꯥꯡꯈꯠꯂꯅꯤ ꯍꯥꯏꯌꯦ ꯃꯥꯒꯤ
ꯃꯥꯒꯤ ꯀꯔꯥꯟꯒꯤ ꯁꯦꯂꯔꯤꯗꯤ ꯀꯌꯥ ꯑꯣꯏꯕ꯭ꯔꯥ
ꯀꯔꯟꯒꯤꯗꯤ ꯍꯧꯖꯤꯛꯀꯤꯗꯤ ꯁꯤꯛꯁ ꯊꯥꯎꯖꯟ ꯑꯣꯏꯕ꯭ꯔꯥ ꯈꯪꯗꯦ ꯇꯤꯞꯁ ꯃꯔꯔꯥꯔ ꯐꯥꯡꯉꯤ ꯍꯥꯏꯏ ꯎꯝ
ꯑ ꯑꯗꯣ ꯑꯩꯈꯣꯏ ꯑꯩꯈꯣꯏ ꯂꯥꯛꯑꯗꯤ ꯑꯩꯈꯣꯏꯗ ꯑꯣꯐꯥꯔ ꯄꯤꯒꯗ꯭ꯔꯥ ꯍꯥꯏꯗꯤ
ꯈꯪꯗꯦꯗ ꯃꯉꯣꯟꯗ ꯂꯥꯏꯔꯦ ꯑꯗꯨꯗꯤ ꯃꯥ ꯑꯣ ꯅꯦꯛꯁꯇ ꯃꯊꯥꯡꯗ ꯊꯕꯥꯛ ꯂꯥꯛꯑꯅꯤ ꯍꯥꯏꯌꯦ ꯃꯥꯒꯤꯗꯣ ꯁꯥꯟꯅꯕ ꯂꯣꯏꯔꯦ ꯍꯥꯏꯌꯦ ꯍꯧꯔꯤ ꯃꯄꯨꯒ ꯄꯥꯎ ꯀꯣ ꯆꯍꯤ ꯑ ꯆꯍꯤꯗ ꯎꯝ ꯂꯤꯁꯤꯡ ꯇꯔꯥ ꯌꯥꯎꯔꯅꯤ ꯍꯥꯏꯌꯦ ꯃꯥꯒꯤ ꯀꯦꯕꯤꯗꯣ
ꯑ ꯉꯥꯏ
ꯃꯥꯅ ꯄꯩꯁꯥ ꯌꯥꯝꯅ ꯇꯥꯔꯗꯤꯀꯣ ꯐꯣꯔ ꯄꯔꯁꯦꯟ ꯎꯝ ꯄꯩꯁꯥꯁꯨ ꯄꯤꯒꯅꯤ ꯍꯥꯏꯌꯦ ꯑꯦ ꯄꯥꯁꯦ ꯅ ꯍꯥꯏꯣꯏ
ꯑꯣꯅ
ꯑꯣ ꯑꯦꯛꯁꯄꯤꯔꯤꯌꯦꯟꯁ ꯂꯥꯏꯕꯒꯤꯀꯣ ꯃꯥꯒꯤꯗꯣ ꯁꯦꯂꯔꯤꯗꯣ ꯋꯥꯡꯕꯅꯦ ꯍꯥꯏꯌꯦ
ꯑꯣ ꯃꯣꯏꯒꯤꯁꯦ ꯕꯣꯇꯣꯛꯁꯀꯨꯝꯕꯥ ꯀꯔꯤ ꯀꯔꯤꯔ ꯇꯧꯕ ꯃꯥꯜꯂꯦꯀꯣ
ꯕꯣꯇꯣꯛꯁꯁꯦ ꯀꯩ ꯍꯥꯏ ꯈꯪꯗꯦ ꯑꯩꯗꯤ
ꯑ ꯀꯔꯤ ꯀꯔꯤꯔ ꯕ꯭ꯂꯦꯛꯍꯦꯗꯁ ꯋꯥꯏꯠꯍꯦꯗꯁ ꯀꯨꯝꯕ
ꯎꯝ ꯇꯧꯔꯝꯒꯅꯤ ꯍꯣꯏ
ꯍꯣꯏ ꯃꯥꯗꯣ
ꯎꯝ ꯃꯁꯥꯖꯀꯨꯝꯕꯁꯨ
ꯁ꯭ꯄꯦꯁꯤꯌꯜ ꯑꯗꯨ ꯑꯗ ꯑꯗꯨ
ꯎꯝ